ꯎ
ꯇꯥꯕꯔꯣ
ꯇꯥꯔꯦ ꯇꯥꯔꯦ
ꯎꯝ ꯀꯩꯗꯧꯔꯃꯤꯅꯣ ꯑꯩ ꯍꯤꯞꯄꯤ
ꯑꯩꯁꯨ ꯆꯞ ꯃꯥꯟꯅꯩ
ꯀꯗꯧꯔꯨꯅꯤ
ꯃꯇꯝ ꯑꯣꯏꯕꯩꯅꯤ ꯅꯠꯇ꯭ꯔꯥ
ꯀꯣꯏꯗ ꯃꯅꯤ ꯃꯥ ꯐꯦꯟꯟ ꯊꯥ
ꯅꯦ ꯐꯦꯟ ꯊꯥꯔꯒ ꯍꯤꯞꯄꯅ ꯃꯐꯥꯔꯦ ꯀꯥꯂꯦꯟꯅꯤꯅ
ꯃꯥꯅꯤ ꯐꯔꯦ
ꯎꯝ ꯅꯪ ꯀꯥꯞꯄꯣꯏ ꯆꯥꯅꯤ ꯍꯥꯏꯗ ꯂꯥꯛꯑꯣ
ꯂꯥꯛꯀꯦ ꯇꯧꯕꯅꯦ ꯑꯝꯇꯥ꯫ ꯍꯣꯔꯦꯟ ꯒꯥꯔꯤ ꯁꯦꯝꯨꯔꯦ ꯍꯣꯔꯦꯟ ꯇꯨꯏꯁꯟ ꯂꯥꯛꯄꯩꯗꯨꯗ ꯇꯪꯉꯛꯑꯒꯦ꯫ ꯅꯪ ꯍꯦꯛꯑ ꯊꯝꯃꯣ꯫ ꯉꯝꯗꯕ ꯌꯥꯔꯔꯣꯏ ꯍꯦꯛꯒ ꯊꯝꯃꯝꯃꯣ ꯑꯩ ꯂꯥꯛꯀꯦ ꯑꯗꯨꯒ ꯂꯧꯔꯒ ꯆꯠꯈ꯭ꯔꯒꯦ꯫
ꯉꯝꯃꯔꯣꯏ ꯏꯁ ꯅꯨꯡꯉꯥꯏꯔꯦꯗ꯫ ꯅꯁꯥꯅ ꯂꯥꯛꯑꯒ ꯍꯦꯛꯆꯥꯔꯨ ꯂꯥꯛꯑꯣ꯫
ꯑꯩꯒꯤ ꯐꯤꯗꯣ ꯀꯛꯑꯦ ꯋꯥꯡꯈꯩꯗꯣ꯫
ꯑꯣ꯫
ꯑꯗꯨꯗꯨꯒ ꯐꯤꯗꯣ ꯈꯔ ꯇꯦꯜꯂ ꯂꯩꯔꯝꯃꯦꯕ ꯈꯪꯉꯕ꯭ꯔꯥ꯫
ꯅꯪꯒꯤ ꯑꯣꯏꯔꯅꯤ?
ꯑꯣꯏꯔꯣꯏ ꯅꯝꯗꯅ ꯌꯣꯜꯂꯣ ꯑꯩꯗꯣ ꯄꯩꯁꯥꯗꯣ ꯑꯁ ꯑꯩ ꯅꯍꯥꯟꯂ ꯀꯩꯅꯣꯝ ꯄꯤꯈꯤꯕꯅꯦꯕ ꯑꯩ ꯉꯁꯤ ꯇꯥꯡ ꯀꯨꯟꯃꯉꯥꯁꯦ ꯅꯪꯅꯕꯅꯦꯅ ꯄꯤꯈꯤꯅꯦꯕ ꯑꯩꯅꯁꯨ ꯐꯔꯦꯗ ꯄꯩꯁꯥ ꯈꯔ ꯆꯤꯜꯂꯤꯀꯥꯟꯗ ꯁꯤ ꯅꯪꯉꯗꯤ ꯐꯔꯦ ꯑꯗꯨꯒ ꯂꯂꯣꯟꯕꯤꯅ ꯐꯤꯗꯣ ꯈꯔ ꯇꯦꯜꯂꯦ ꯅꯣꯡ ꯅꯤꯅꯤ ꯉꯥꯏꯔꯣ ꯌꯣꯟ ꯉꯝꯅꯕ ꯌꯣꯜꯂꯣꯑꯣ ꯍꯥꯏꯔ ꯅꯠꯇ꯭ꯔꯒꯅ ꯑꯩꯈꯣꯏ ꯑꯗꯨꯝ ꯏꯟꯖꯔꯒꯦ ꯍꯥꯏꯔꯦ ꯍꯪꯉꯦ ꯉꯝꯅꯕ ꯌꯣꯜꯂꯣꯑꯣꯅ ꯑꯗꯨ ꯍꯥꯏꯈ꯭ꯔꯕꯅꯦꯕ꯫
ꯄꯩꯁꯥ ꯇꯥꯎ ꯍꯥꯏꯔꯛꯀꯅꯤꯅꯦ?
ꯍꯥꯏꯔꯛꯀꯅꯤ ꯄꯩꯁꯥꯁꯦ ꯑꯗꯣ ꯑꯩ ꯀꯌꯥ ꯊꯤꯗꯣꯏꯅꯣꯗꯤ ꯈꯪꯗꯦ ꯃꯣꯏꯗꯣ ꯃꯥꯁꯨ ꯍꯥꯏꯗ꯭ꯔꯤꯕ꯫
ꯑꯗꯨ ꯀꯌꯥ ꯊꯤꯅꯒꯦ ꯋꯥꯡꯈꯩꯗꯤ ꯅꯣꯏꯅ ꯌꯣꯟꯕꯗꯗꯤ꯫
ꯋꯥꯡꯈꯩꯁꯦ ꯌꯥꯝ ꯊꯤꯅ ꯆꯝꯅ ꯁꯥꯕꯤꯗꯅꯦ ꯂꯨꯄꯥ ꯆꯥꯇ꯭ꯔꯦꯛꯀ ꯊꯤ ꯢꯕꯦꯝꯃꯥ꯫ ꯐꯤꯗꯣꯟꯗ ꯂꯩ ꯆꯥꯏꯗꯕꯤꯗ ꯍꯣꯏ-ꯍꯣꯏ-ꯍꯣꯏ ꯑꯩꯒꯤꯗꯨꯕꯨꯗꯤꯅꯦ ꯐꯤꯗꯣꯟꯗ ꯂꯩ ꯂꯝꯗꯥꯡ ꯈꯨꯠꯂꯛꯑꯅ ꯑꯃ ꯀꯩꯅꯣ ꯇꯧꯕ ꯑꯃ ꯂꯩ ꯑꯃ ꯂꯩꯕꯗꯣ ꯑ ꯊꯝꯕꯥꯗꯧꯅ ꯃꯥꯟꯕꯝ ꯂꯝꯗꯝꯡ ꯈꯜꯂꯛ ꯂꯩꯔ ꯑꯃ ꯑꯁꯥꯡ ꯂꯝ ꯅꯩꯕꯣ ꯈꯪꯕ꯭ꯔꯥ?
ꯈꯪꯗꯦ꯫
ꯑꯃ ꯂꯩꯕꯅꯦꯕ ꯑꯗꯨꯗꯨꯃ ꯆꯥꯏꯔꯦ ꯑꯗꯨꯗꯨꯒ ꯃꯔꯛꯇꯨꯗꯅ ꯕꯣꯕꯤ ꯃꯆꯥ ꯑꯃꯒ ꯇꯤꯛꯀꯤ ꯑꯃ ꯑꯌꯥ ꯇꯣꯛꯈꯠꯄꯤꯗꯣ ꯈꯪꯕ꯭ꯔꯥ?
ꯎꯝ꯫
ꯑꯗꯨꯗꯨꯝꯒ ꯑꯗꯨꯖꯨ ꯀꯨꯡꯅ ꯊꯥꯏꯌꯦꯕ ꯑꯗꯣ ꯀꯌꯥ ꯈꯪꯗꯦ ꯑꯗꯣ ꯐꯤꯗꯣ ꯈꯔ ꯇꯦꯟꯈꯤꯕꯗꯨꯗ ꯃꯣꯏꯗꯣ
ꯑꯍꯨꯝ ꯌꯧꯔꯛꯑꯣꯏꯗ꯭ꯔꯣ ꯑꯗꯨꯝꯕꯗ?
ꯌꯥꯎꯔꯣꯏ ꯀꯔꯥꯢꯗꯒꯤ ꯂꯤꯁꯤꯡ ꯑꯅꯤꯐꯥꯎꯇ ꯀꯔꯥꯏꯅꯣ ꯍꯥꯏ ꯑꯅꯤ ꯌꯥꯎ ꯇꯧ ꯃꯥꯟꯗꯦ꯫
ꯑꯗꯨꯒꯨꯝꯕ ꯐꯤꯗꯣ ꯃꯣꯏꯅ ꯁꯨꯗꯣꯛꯑꯒ ꯌꯣꯟꯕꯗꯗꯤ ꯂꯤꯁꯤꯡ ꯑꯍꯨꯝꯗ ꯊꯥꯏꯗꯣ ꯑꯣꯏꯗꯣꯏꯔꯥ?
ꯃꯥꯟꯅꯦ ꯌꯣꯟꯗꯨꯏꯅꯦ ꯑꯗꯨ ꯁꯨꯕꯗꯗꯤ ꯏꯁꯇꯦꯞ ꯌꯥꯝ ꯆꯪꯉꯤꯗꯅ ꯃꯣꯏꯖꯦ꯫ ꯁꯨꯕꯗꯗꯤ ꯂꯧꯋꯦ-ꯂꯧꯋꯦ ꯃꯣꯏꯅ ꯁꯟꯊꯤ ꯂꯥꯛꯄꯤ ꯑꯗꯒꯤ
ꯎꯝ꯫
ꯑ ꯀꯩꯅꯣ ꯌꯥꯝ ꯇꯧꯕꯅꯤ꯫ ꯋꯥꯡꯈꯩ ꯁꯨꯕ ꯌꯥꯝ ꯂꯥꯏ ꯑꯗꯩ ꯑꯃꯨꯛ ꯂꯣꯏ ꯈꯦꯠꯇꯣꯏꯅꯦ ꯔꯥꯅꯤꯗꯤ ꯌꯥꯝ ꯈꯦꯠꯇꯦꯗꯅ ꯑꯩꯈꯣꯏꯅ꯫ ꯋꯥꯡꯈꯩꯒꯤꯗꯤ ꯀꯩꯅꯣꯗꯣ ꯍꯥꯏꯗꯤ ꯂꯪꯗꯣ ꯀꯩꯅꯣ ꯇꯧ ꯀꯨꯡꯁꯤꯟꯒꯤꯅꯦ ꯍꯥꯏꯕ ꯇꯔꯦ ꯑꯗꯨꯅ ꯃꯣꯏꯗꯣ ꯂꯣꯡꯅ ꯈꯦꯠꯇꯣꯏꯅꯦ ꯑꯗꯨꯅ꯫ ꯄꯥ ꯆꯥꯡ ꯃꯥꯟꯅꯅꯕ ꯑꯗꯨꯒꯤ ꯃꯣꯏꯅ ꯄꯩꯁꯥ ꯆꯥꯎꯅ ꯆꯥꯎꯅ ꯋꯥꯡ ꯊꯕꯁ
ꯅꯣꯏ ꯅꯨꯃꯤꯠꯁꯨ ꯀꯨꯟꯅꯤ ꯅꯨꯃꯤꯠ ꯀꯨꯟꯅꯤ ꯍꯦꯟꯅꯁꯨ ꯆꯪꯉꯦꯕ꯫
ꯎꯝ ꯆꯪꯉꯦ-ꯆꯪꯉꯦ ꯍꯥꯏꯗꯤ ꯁꯟꯊꯤꯁꯨ ꯇꯤꯡꯉꯀꯥꯟꯗ ꯅꯨꯃꯤꯠ ꯀꯥꯌꯥꯅꯤꯅꯣ ꯑꯃ ꯊꯝꯃꯦ ꯍꯥꯏꯕꯅꯦꯕ꯫
ꯎꯝ ꯑꯗꯨꯗꯤ ꯑꯩꯗꯤ ꯕꯣꯔꯗꯔꯗ ꯃꯣꯔꯦ ꯂꯤꯁꯤꯡ ꯃꯉꯥ ꯄꯤꯔꯤꯗꯣ ꯌꯥꯝꯕ ꯆꯤꯡꯉꯦꯅꯦ?
ꯌꯥꯝꯃꯦ ꯑꯁ ꯋꯥꯡꯈꯩꯗꯤ ꯇꯣꯡꯉꯦ ꯂꯪꯅꯦ ꯂꯨꯄꯥ ꯆꯥꯝꯃꯒꯤ ꯃꯐꯦꯟ ꯂꯩꯕꯖꯦ ꯐꯤ ꯀꯌꯥꯅꯣꯝ ꯁꯥꯗꯣꯏꯅꯤ ꯐꯤ ꯑꯍꯨꯝ ꯍꯥꯏꯕ꯭ꯔꯥ ꯃꯔꯤ ꯍꯥꯏꯕ꯭ꯔꯥ ꯑꯃꯥꯏ ꯁꯥꯏꯌꯦ
ꯎꯝ
ꯑꯗꯩ ꯂꯨꯄꯥ ꯆꯥꯝꯗꯨꯅ ꯌꯦꯡꯉꯣ ꯑꯗꯒꯤ ꯂꯪ ꯃꯄꯥꯟ ꯀꯨꯞꯄꯒꯤ ꯂꯨꯄꯥ ꯀꯩꯅꯣꯗꯣ ꯋꯥꯟ ꯄ꯭ꯂꯥꯏꯅ ꯀꯣꯠꯄꯅꯤꯅ ꯀꯨꯟꯊ꯭ꯔꯥ ꯀꯨꯟꯊ꯭ꯔꯥ ꯍꯥꯏꯔꯣ ꯀꯨꯟꯊ꯭ꯔꯥ ꯄꯤꯕꯗꯣ ꯂꯪ ꯃꯈꯜ ꯃꯉꯥ ꯑꯥ ꯀꯩꯅꯣꯗꯥ ꯂꯨꯄꯥ ꯆꯥꯝꯃꯩ ꯂꯩꯕ ꯍꯥꯏꯔꯣꯅꯦ ꯂꯨꯄꯥ ꯆꯟ ꯆꯧꯉꯥꯃꯨꯛ ꯆꯪꯉꯦ ꯍꯥꯏꯔꯖꯦ ꯐꯤ ꯑꯃ ꯁꯥꯕꯗ ꯄꯨꯂꯞ ꯂꯪ ꯆꯪꯕꯗ ꯌꯥꯝ ꯇꯣꯡꯗ꯭ꯔꯥ ꯂꯤꯁꯤꯡ ꯃꯉꯥ ꯄꯤꯕ ꯑꯃ ꯁꯥꯕꯗ ꯑꯗ ꯃꯣꯏꯖꯦ ꯍꯣꯏ ꯑꯗꯒꯤ ꯐꯤ ꯍꯧꯕꯖꯨ ꯐꯤ ꯇꯔꯥꯗ ꯂꯨꯄꯥ ꯆꯧꯉꯥꯅ ꯐꯤ ꯇꯔꯥ ꯍꯧ ꯌꯥꯏꯑꯕ ꯑꯩ ꯂꯨꯄꯥ ꯆꯧꯉꯥꯏ ꯐꯤꯅꯦꯕ ꯍꯧꯔꯤꯖꯦ ꯑꯗꯨꯒ ꯑꯥ ꯄꯩꯁꯥꯗꯤ ꯌꯥꯝ ꯄꯤꯛꯄ ꯃꯣꯏꯖꯦ ꯑꯗꯨꯒ ꯀꯩꯅꯣꯗꯤ ꯄꯩꯁꯥꯖꯤꯕꯨꯗꯤ ꯌꯥꯝ ꯇꯣꯡꯕ ꯔꯥꯅꯤꯅ ꯑꯃꯨꯛ ꯃꯌꯨꯡ ꯃꯥ ꯐꯦꯟꯖꯨ ꯆꯥꯎꯕ ꯑꯗꯨꯒ ꯄꯩꯁꯥ ꯂꯥꯛꯄꯖꯨ ꯆꯥꯎꯕ ꯑꯩꯈꯣꯏꯅ ꯑꯗ ꯆꯥꯎꯕꯗ ꯇꯣꯡꯉ ꯐꯣꯏꯇꯥ ꯈꯟꯕ
ꯃꯣꯏꯅ ꯑꯃꯨꯛ ꯁꯨꯅꯗꯕꯤꯗ ꯑꯗꯨꯝ ꯏꯟꯕ ꯌꯥꯕ
ꯑ ꯑꯥ ꯌꯥꯏ ꯔꯥꯅꯤꯗꯤ ꯑꯆꯝꯕ ꯑꯃ ꯁꯥꯕꯗ ꯂꯤꯁꯤꯡ ꯑꯍꯨꯝ ꯆꯧꯉꯥꯗꯩ ꯇꯥꯗ꯭ꯔꯦ
ꯎꯝ ꯑꯗꯨ ꯂꯪ ꯇꯥꯡꯕꯩꯖꯨꯅꯤꯀꯣ
ꯑꯧ ꯉꯍꯥꯟ ꯂꯪ ꯇꯥꯡꯕꯩꯅꯦꯕ ꯑꯗꯣ ꯑꯩꯈꯣꯏ ꯃꯤꯠꯇꯗꯤ ꯄꯩꯁꯥꯗꯣ ꯆꯥꯎꯅ ꯂꯥꯛꯄꯅꯤꯅ ꯄꯣꯠꯇꯣ ꯕꯤꯠ ꯂꯩꯇꯅ ꯆꯥꯎꯅ ꯂꯥꯛꯄ ꯍꯥꯏꯖꯤꯃꯛꯇꯕꯨ
ꯎꯝ
ꯑꯗꯨꯒꯤ ꯋꯥ ꯇꯣꯡꯕꯩꯗꯤ ꯋꯥꯡꯈꯩ ꯌꯥꯝ ꯇꯣꯡꯉꯤ ꯄꯣꯠꯅꯤꯍꯦ ꯈ꯭ꯋꯥꯏ ꯇꯣꯡꯕ ꯐꯤ ꯋꯥꯡꯈꯩ ꯍꯥꯏꯅꯤ
ꯑꯗꯨꯅꯦ ꯍꯧꯔꯛꯄꯗ ꯍꯧꯗꯣꯛꯄꯗ ꯋꯥꯡ ꯈꯩꯅ ꯍꯥꯟꯅ ꯂꯣꯏꯅ ꯁꯥꯟꯅꯕꯅꯦ ꯑꯅꯝꯕꯅ ꯍꯥꯏꯗꯤ
ꯏꯟꯅꯕ ꯁꯥꯕꯩ ꯋꯥꯅꯤ
ꯍꯥꯏꯗꯤ ꯆꯨꯔꯖꯨ ꯈꯣꯠꯂꯁꯨ ꯌꯥꯏꯗꯅ ꯃꯥꯗꯤ ꯁꯨꯗꯣꯔꯤꯕꯅꯤꯅ ꯑꯗꯨꯝ ꯃꯣꯠꯂꯥ
ꯀꯥꯏꯗꯦ ꯀꯣꯛꯑꯦꯌꯦ ꯃꯣꯏꯗꯤ ꯑꯗꯨꯝ ꯁꯥꯏꯗꯤ ꯀꯩꯅꯣ ꯂꯣꯛꯄꯗꯨꯗ
ꯑꯗꯨꯅꯦ ꯑꯗꯨꯒ ꯔꯥꯅꯤꯗꯤ ꯃꯁꯥ ꯅꯥꯟꯅ ꯁꯥꯗ꯭ꯔꯗꯤ ꯑꯗꯨꯝ ꯆꯨꯔꯗꯤ ꯄꯩꯁꯥ ꯃꯃꯟ ꯖꯔ ꯍꯟꯊꯕꯤ
ꯇꯤꯟ ꯃꯊꯤ ꯇꯤꯟ ꯈꯤꯇꯪ ꯐꯦꯟꯒꯤꯕꯕꯧꯇꯥ ꯄꯩꯁꯥ ꯇꯥꯎ ꯍꯥꯏꯅꯩꯅꯤ
ꯑꯗꯨꯅꯤ ꯅꯣꯏꯒꯤ ꯅꯍꯥꯟꯃꯨꯛ ꯀꯩꯅꯣꯝꯃ ꯌꯥꯎꯔꯝꯕꯗꯩ ꯑꯗꯨꯝ ꯀꯣꯟ ꯈꯨꯗꯤꯡꯒꯤ ꯌꯥꯎꯗꯅ ꯂꯥꯁꯇ
ꯇꯥꯕ꯭ꯔꯥ
ꯅꯣꯏ ꯏꯅꯝꯃꯩ ꯐꯤꯅꯦꯅ ꯑꯃ ꯁꯥꯒꯤꯗꯥꯏꯅꯦ ꯅꯣꯏꯕꯣ ꯅꯣꯏꯃꯥꯒ ꯅꯪꯒꯅ ꯁꯥꯕꯗꯣ
ꯑꯥ ꯑꯥ
ꯆꯨ ꯂꯩꯔꯝ
ꯍꯣ ꯍꯣꯏ ꯑꯧ ꯇꯤꯟꯈꯥꯛ ꯃꯊꯤꯔꯥ ꯀꯩꯅꯣꯝꯃ ꯑꯧ ꯌꯦꯜꯂꯣ ꯁꯪꯒꯤꯕꯩ ꯑꯃ ꯇꯧꯕ ꯅꯨꯃꯤꯠꯇꯣ
ꯍꯣꯏ ꯑꯗꯨ ꯃꯆꯨ ꯁꯪꯖꯟꯒꯤꯗꯣ
ꯎꯝ ꯑꯗꯣ ꯑꯗꯨꯝ ꯑꯗꯨꯝꯕ ꯇꯤꯟ ꯆꯨꯕꯖꯨ ꯀꯣꯛꯇꯦ ꯑꯗꯨꯝ ꯀꯣꯛꯇꯦ ꯑꯗꯨꯝ ꯆꯨꯕ ꯆꯨꯔꯖꯨ ꯑꯗꯨꯝ ꯆꯠꯈ꯭ꯔꯦ
ꯎꯝ
ꯆꯨꯔꯁꯨ ꯆꯨꯅ ꯑꯗꯨꯝ ꯆꯠꯈ꯭ꯔꯦ ꯎꯄꯥꯏ ꯂꯩꯇꯦ
ꯃꯆꯨ ꯆꯨꯕ ꯃꯆꯨꯗꯨꯗ ꯁꯪꯖꯟꯗ꯭ꯔꯗꯤ ꯌꯥꯗꯕ
ꯎꯝ ꯌꯥꯗꯦ
ꯀꯩꯅꯣ ꯈꯪꯗꯦ ꯇꯧꯗꯣꯏꯁꯤ
ꯀꯊꯥ ꯆꯥꯏ
ꯃꯊꯥꯁꯥꯏ ꯄꯩꯁꯥꯅ ꯃꯔꯔꯣꯜ ꯑꯃ
ꯂꯥꯁꯇ ꯀꯩꯗ ꯇꯥꯏ ꯃꯊꯥꯗ ꯇꯥꯏ
ꯃꯥ ꯃꯊꯥꯇꯥꯏ ꯍꯌꯦꯡꯗꯩꯃ ꯁꯨꯜꯀꯥ ꯍꯋꯥꯅꯤ ꯁꯥꯔ ꯁꯥꯔ ꯀꯥꯟꯁꯤ
ꯁ꯭ꯀꯨꯜ ꯀꯥꯕ ꯍꯌꯦꯡꯗꯦ ꯍꯔꯗꯨꯔꯣ
ꯍꯥꯎꯗꯨꯏꯟ
ꯕꯤꯠꯇꯤ ꯂꯩꯇꯦꯍꯦ
ꯂꯝꯊꯤꯇ ꯖꯠꯅꯦ ꯌꯝ ꯊꯤ ꯇꯜꯂꯦ
ꯑꯁ ꯅꯨꯡꯁꯥꯒ ꯁꯥꯔꯦ ꯑꯁ
ꯑꯁ ꯑꯗꯨꯟ ꯑꯁ ꯐꯦꯟ ꯊꯥꯏ ꯇꯨꯉꯥꯏ ꯐꯦꯟꯁꯨ ꯑꯁꯥꯕ ꯉꯥꯛꯇ ꯅꯨꯡꯁꯤꯠ
ꯅꯣꯏꯒꯤꯗꯤ ꯀꯩꯅꯣ ꯖꯤꯡꯒꯥꯅꯁꯨ
ꯑꯥꯎ ꯑꯥꯎ ꯑꯧ ꯃꯊꯛꯇꯣ ꯃꯈꯥꯏꯗꯤ ꯏꯪꯉꯦꯕ ꯃꯊꯛ ꯁꯦ ꯑꯁ ꯂꯩꯉꯝꯗꯖꯥꯠꯅꯤ ꯅꯦ
ꯎꯝ ꯃꯊꯛꯇ ꯀ꯭ꯂꯥꯁ ꯂꯧꯕ ꯌꯥꯎꯕ꯭ꯔꯥ
ꯌꯥꯎꯋꯦ ꯃꯊꯛꯇꯗꯅꯦ ꯑꯌꯥꯝꯕ ꯑꯗꯨꯅꯦ ꯑꯁ ꯐꯦꯟ ꯃꯈꯣꯡꯒ ꯇꯥꯟꯅꯕ ꯐꯦꯟꯁꯦ ꯑꯁꯥꯕ ꯉꯥꯛꯇ ꯄꯣꯛꯁꯥꯏꯌꯦ ꯑꯉꯥꯡꯒꯤ ꯇꯦꯕꯜ ꯊꯦꯡꯕꯗ ꯇꯦꯕꯜꯗꯨꯕꯨꯛꯇ ꯄꯣꯛꯈꯔꯅꯤ ꯍꯥꯏ ꯕꯪꯕꯪ ꯕꯪꯕꯪ ꯁꯥꯖꯥꯅꯤ
ꯎꯝ ꯑꯗꯥꯏ ꯖꯒꯥꯗꯨꯅ ꯈꯔ ꯎ ꯋꯥ ꯍꯧꯕ ꯑꯣꯏꯔꯗꯤ ꯐꯕ ꯑꯗꯨꯁꯨ ꯑꯝꯇ ꯅꯠꯇꯦꯗꯣ
ꯎꯝ ꯍꯣꯏ ꯀ꯭ꯂꯥꯁ ꯊ꯭ꯔꯤ ꯖꯒꯥꯗꯤ ꯈꯔ ꯏꯪꯉꯦ ꯍꯥꯏꯕꯗꯤ ꯍꯗ ꯃꯣꯏ ꯌꯨꯝ ꯇꯥꯕꯩ ꯋꯥꯄꯟ ꯃꯈꯣꯡꯒꯤ ꯃꯔꯨꯝ ꯈꯔ ꯂꯥꯡꯉꯦꯕ ꯑꯗꯨ ꯀꯥ ꯑꯗꯨꯝꯗꯤ ꯈꯔ ꯏꯪꯉꯦ ꯑꯗꯨ ꯑꯇꯩ ꯀꯥꯗꯤ ꯌꯥꯗꯦ ꯁꯥꯕ ꯂꯣꯏꯔꯦ
ꯎꯝ
ꯗꯩ ꯑꯁ ꯁ꯭ꯇꯥꯞꯔꯨꯝꯅꯕ ꯏꯪꯉꯤꯁꯤꯗꯤ ꯑꯩꯈꯣꯏ ꯃꯌꯥꯝ ꯐꯝꯐꯝ
ꯑꯣ ꯑꯗꯨꯕꯨꯗꯤ ꯏꯪꯅꯤ ꯃꯈꯥꯗꯅꯤꯅ
ꯇꯣ ꯑꯃꯨꯛ ꯍꯥꯖꯤꯜꯂꯦꯗꯣ ꯃꯊꯛꯁꯨ ꯑꯃꯨꯛ ꯀꯨꯞꯄꯦꯗꯣ ꯑꯗꯩ ꯑꯗꯨꯝ ꯐꯦꯟꯁꯨ ꯑꯃꯨꯛ ꯊꯥꯖꯜꯂꯦꯗꯣ ꯑꯗꯨꯅ ꯑꯁ ꯈꯨꯏꯪ ꯑꯃꯗꯨꯏ ꯀꯥꯗꯨꯗꯤ
ꯗꯥꯥꯏ ꯃꯐꯝꯗꯅꯔꯝꯗꯣꯏꯁꯦ ꯎꯔꯦ
ꯑ ꯑꯗꯨꯅꯦ ꯑꯉꯥꯡꯈꯩꯅ ꯍꯣꯏ ꯈꯥ ꯈꯔ ꯀꯩꯅꯣ ꯏꯁ꯭ꯇꯥꯐ ꯀ ꯑꯣꯟꯊꯣꯛꯅꯁꯦ
ꯍꯣꯏ ꯊꯣꯡꯅꯖꯦ ꯍꯥꯏꯅꯤ
ꯅꯤꯡꯊꯅꯔꯣ ꯑꯌꯤꯡꯕꯗꯨꯗ ꯀ꯭ꯂꯥꯁ ꯇꯧꯔꯗꯤ ꯃꯣꯏꯁꯨ ꯍꯩꯔꯛꯀꯅꯤ ꯒꯥꯏ ꯍꯥꯏꯔꯛꯇ꯭ꯔꯣ
ꯍꯥꯏꯔ ꯀꯊ ꯍꯥꯏꯗꯣꯏꯅꯦ ꯑꯗꯒꯤ ꯂꯥꯁ ꯄꯦꯔꯣꯗ ꯆꯪꯕꯁꯤꯃ ꯑꯣꯖꯥꯁꯨ ꯇꯥꯛꯉꯝꯃꯔꯣꯏ ꯁꯥꯇ꯭ꯔꯁꯨ ꯐꯝꯅꯤꯡꯉꯔꯣꯏ
ꯁꯥꯕꯅ ꯎꯝ ꯃꯣꯏꯅ ꯃꯨꯟꯊꯔꯛꯄ ꯑꯩꯈꯣꯏꯁꯨ ꯇꯜꯂꯛꯄ ꯉꯁꯥꯏ ꯑꯗꯨꯝ ꯉꯥꯉꯛꯄꯒꯤ ꯈꯣꯟ ꯅꯨꯡ ꯁꯤꯗꯔꯛꯄ ꯇꯥꯏꯃꯤꯡ
ꯑꯝꯇ ꯇꯥꯛꯇꯕꯤꯗꯒ ꯐꯝꯗꯣꯛꯄ ꯀꯌꯥꯎꯕ꯭ꯔꯥ
ꯁꯤ ꯌꯥꯎꯏꯅꯦ ꯀꯩꯅꯣ ꯈꯔ ꯇꯧꯍꯜꯂꯒ ꯉꯥꯏꯍꯥꯛ ꯈ ꯄꯥꯍꯂꯒ ꯇꯨꯃꯤꯟ ꯇꯨꯃꯤꯟ ꯂꯩꯔꯖꯤ ꯀꯥꯏ ꯍꯥꯏ ꯎꯝ ꯇꯨꯃꯤꯟ ꯂꯩꯔꯁꯤꯅ
ꯉꯁꯤꯗꯤ ꯁꯦꯜꯐ ꯔꯤꯗꯤꯡꯅꯤ ꯀꯇꯧ ꯁꯤꯜꯂꯒ
ꯋꯥꯏ ꯇꯧꯁꯟꯒꯗꯕꯅꯤ ꯍꯦꯛ ꯀꯥꯏꯗꯩ ꯉꯝꯄꯣꯠꯇꯦꯁꯨꯝ
ꯁꯔꯄ꯭ꯔꯥꯏꯖ ꯇꯦꯖꯀ ꯇꯧꯁꯜꯂꯣ ꯑꯗꯨꯑꯣꯏꯗꯤ ꯅꯪ ꯄꯣꯠꯊꯥꯔꯗꯕꯅꯦ ꯑꯗꯨꯝ
ꯎꯝ ꯍꯣꯏ ꯑ ꯏꯁ ꯂꯥꯡꯗ‌ꯦ ꯑꯃ ꯇꯧꯋꯦ ꯂꯥꯡꯗ ꯂꯥꯡ ꯈꯜꯂꯑꯕ ꯁꯨꯝ ꯐꯥꯁ ꯄꯦꯔꯠꯇꯀꯒꯗꯤ ꯍꯥꯏꯔꯝꯗ‌ꯣꯏꯅꯤ ꯅꯣꯏ ꯅꯣꯏ ꯀ ꯍꯣꯏ ꯂꯥꯁ ꯄꯦꯔꯠꯗ ꯑꯩꯅ ꯇꯦꯁ ꯇꯧꯅꯤ ꯍꯥꯏꯔꯗꯩꯗꯤ ꯊꯥꯠꯀꯠꯈ꯭ꯔꯅꯤ
ꯍꯨꯝ ꯍꯨꯝ
ꯑꯗꯩ ꯃꯥꯏ ꯃꯥꯏ ꯊꯣꯛꯄ
ꯈꯗ꯭ꯔꯛ ꯉꯥꯛꯇꯅꯦ ꯑꯉꯥꯡꯅ ꯇꯧꯔꯤꯁꯤꯡꯁꯦ
ꯈꯗ꯭ꯔꯛꯀ ꯃꯗ꯭ꯔꯛꯀ ꯃꯆꯤꯟꯅ ꯃꯔꯣꯝ ꯀꯜꯂꯤ ꯉꯥꯡꯅ ꯉꯝꯕ ꯑꯝꯇ ꯅꯠꯇꯦ ꯀ꯭ꯂꯥꯁ ꯇꯦꯟ ꯅꯨꯄꯥ ꯃꯆꯥꯅ ꯃꯔꯣꯝ ꯃ ꯃꯆꯤꯟ ꯀꯜꯂꯤꯁꯦ ꯑꯁ ꯅꯍꯥꯟꯅꯣꯡꯃ ꯊꯑꯣꯏꯅ ꯕꯂꯞ ꯂꯩꯔꯤꯅꯦꯃꯤ ꯑꯩꯁꯦ ꯑꯦꯛꯖꯥꯝ ꯇꯥꯕ ꯑ ꯑꯦꯛꯖꯥꯝ ꯇꯥꯕ ꯑꯩꯁꯦ ꯑꯗꯩꯗ ꯃꯥꯁꯦ ꯃꯃꯥꯟꯅꯕ ꯀ꯭ꯂꯥꯁ ꯇꯦꯟ ꯃꯣꯏ ꯅꯨꯄꯥ ꯃꯆꯥꯉꯩ ꯇꯣꯏꯂꯦꯠꯇ ꯁꯨꯝ ꯆꯠꯈꯤꯕ ꯍꯥꯏ ꯍꯥꯏꯇꯥꯔꯦꯗ ꯃꯣꯏꯁꯦ ꯀꯣꯏꯁꯟꯁꯔ ꯍꯦꯛ ꯄꯥꯏꯌ‌ꯦꯅ ꯄꯥꯎ ꯑꯃ ꯇꯥꯔꯕ ꯑꯗ ꯑꯩꯅ ꯊꯣꯛꯄ ꯁꯨꯡꯌꯥ ꯌꯥꯔꯣꯏꯅ ꯊꯣꯛꯍꯟꯗꯕ ꯑꯗꯨꯒ ꯑ ꯃꯤꯁ ꯃꯤꯊꯥꯏ ꯑꯃ ꯄꯤꯒ ꯇꯣꯏꯂꯦꯠ ꯆꯠꯂꯨꯒꯦ ꯑꯩꯅ ꯀꯔꯤ ꯑꯩ ꯅꯪ ꯃꯤꯊꯥꯏ ꯑꯃ ꯊꯦꯝ ꯌꯥꯕ꯭ꯔꯥ ꯅꯪ ꯐꯝꯃꯣꯕꯂꯞ ꯂꯩꯒꯦ ꯍꯥꯏꯕꯀ‌ꯣ ꯃꯥ ꯑꯗꯩ ꯐꯔꯦ ꯐꯔꯦ ꯃꯁꯦ ꯊꯣꯛꯑꯒ ꯃꯥꯁꯤ ꯐꯝꯃꯦꯀꯣ ꯑꯗꯨꯒ ꯈꯋꯥꯏ ꯂꯥꯁ ꯂꯣꯏꯔꯦ ꯀꯣ ꯑꯦꯛꯖꯥꯝ ꯄꯨꯡ ꯂꯣꯏ ꯂꯣꯏꯔꯦ ꯑꯗꯩ ꯑꯩꯖꯦ ꯆꯦ ꯌꯣꯝꯁꯤꯟꯅꯕ ꯁꯕꯖꯦꯛ ꯈꯥꯏꯗꯣꯛ ꯈꯥꯏꯗꯣꯛ ꯁꯨꯝꯝ ꯑꯩꯈꯣꯢ ꯃꯌꯥꯝ ꯂꯩꯕ ꯍꯥꯏꯇꯔꯦ ꯏꯁꯇꯥꯕ ꯔꯨꯝꯗ ꯑꯗ‌ꯣ ꯐꯕꯠ ꯆꯪꯉꯛꯑꯦ ꯑꯗꯨꯒ ꯑ ꯃꯤꯁ ꯍꯥꯏꯅꯒꯤ ꯋꯥ ꯀꯥꯎꯅ ꯒꯨꯝꯁꯤꯌꯦ
ꯍꯨꯝ
ꯑꯩꯅ ꯀꯩꯅꯣꯃꯥ ꯉꯥꯡꯉꯤꯁꯤꯕꯨ ꯍꯥꯏꯔꯦꯀꯣ ꯑꯗꯩꯗꯤ ꯑꯩꯅ ꯑꯝꯇ ꯆꯠꯂꯣ ꯑꯩ ꯊꯕꯛ ꯌꯥꯝ ꯌꯥꯝꯃꯤ ꯍꯥꯏꯕꯗ ꯃꯥꯁꯦ ꯑꯃꯨꯛ ꯊꯣꯛꯈ꯭ꯔꯦꯀꯣ ꯑꯗꯨꯒ ꯃꯤꯁ ꯉꯥꯟꯊꯣꯏꯗ ꯁꯣꯔꯤ ꯀꯩꯅꯣꯗ ꯃꯉꯣꯟꯗ ꯑ ꯃꯤꯖꯁꯦ ꯃꯆꯤꯟ ꯌꯥꯝ ꯊꯤ ꯕꯂꯞ ꯂꯩꯅꯤ ꯍꯥꯏꯔ ꯂꯩꯗꯦ ꯍꯥꯏꯔꯝꯃꯤꯌꯦ
ꯑꯗꯩ ꯍ ꯑꯥ ꯑꯗꯩ ꯉꯥꯡꯅꯥꯉꯝꯗꯅ ꯕꯂꯞ ꯌꯣꯟꯕꯤꯗꯩ ꯕꯂꯞ ꯑꯃꯇ ꯑꯅꯤ ꯇꯄꯤꯒ‌ꯣ ꯍꯥꯏꯒ꯭ꯔꯦ ꯂꯨꯄꯥꯇꯔꯥꯏ ꯑꯅꯤ ꯇꯧꯋꯦꯕ ꯑꯗꯨ ꯅꯝꯗ ꯂꯧꯔ ꯆꯥꯔꯥ ꯆꯠꯈꯤꯅꯤꯀꯣ ꯌꯣꯜꯂꯦ ꯑꯩꯩꯈ‌ꯣꯏ ꯃꯥꯗꯔꯅ
ꯎꯝ ꯑꯩ ꯌꯥꯝ ꯆꯥꯅꯤꯡꯉꯤꯕꯅꯦ ꯑꯗꯨꯗꯣ
ꯃꯣꯏ ꯁꯥꯔ ꯌꯣꯜꯂꯦꯍꯦ ꯂꯨꯄꯇ꯭ꯔꯥ ꯑꯅꯤ ꯑꯅꯤ ꯍꯥꯥ
ꯍꯧꯖꯤꯛꯁꯨ ꯌꯣꯟꯕ꯭ꯔꯣ
ꯑꯗꯨꯝ ꯌꯣꯜꯂꯦ ꯁ꯭ꯀꯨꯜ ꯃꯅꯨꯡꯗ ꯑꯗꯨꯝ ꯐꯝꯃꯦ
ꯎꯝ
ꯑꯉꯥꯡꯒꯩ ꯑꯗꯨꯅ ꯐꯩꯌꯦꯅ ꯂꯨꯄꯥ ꯇꯔꯥ ꯇꯔꯥ ꯄꯤꯕ ꯑꯝ ꯂꯩꯖꯔ ꯆꯥꯖꯔ ꯐꯠꯇ꯭ꯔꯥ ꯅꯨꯡꯁꯥꯒ ꯁꯥꯔꯦ ꯍꯥꯞ ꯊꯥꯕꯗ ꯉꯥꯍꯥꯛ
ꯍꯥꯞ ꯊꯥꯕꯗꯅ ꯀꯩꯗꯧꯔꯕ
ꯍꯥꯞ ꯊꯥꯕꯗ ꯉꯍꯥꯛ ꯉꯍꯥꯛ ꯕꯂꯞ ꯇꯨ ꯆꯨꯞꯄꯒ ꯂꯩꯔ‌ꯦꯗꯅ
ꯅꯪꯁꯨ ꯆꯥꯕ꯭ꯔꯥ
ꯑꯩꯈꯣꯏ ꯆꯥꯗꯦ ꯑꯩꯈ‌ꯣꯏꯗꯤ ꯍꯩꯅꯧ ꯀꯩ ꯆꯥꯔꯨꯅꯤ
ꯎꯝ ꯍꯩꯅꯧꯗ ꯆꯣꯞꯈ꯭ꯔꯕ
ꯉꯥꯛꯇꯅꯦ ꯃꯥꯟ
ꯍꯦꯟꯃꯜꯂꯦ ꯍꯩꯅꯧꯗꯣ
ꯍꯩ ꯋꯥꯠꯇꯦꯍꯦ ꯑꯩꯈꯣꯏ ꯁ꯭ꯀꯨꯜꯗꯤ ꯑꯃꯅ ꯃꯨꯛ ꯄꯨꯔꯛꯀꯅꯤ ꯑꯃꯅ ꯃꯨꯛ ꯆꯥꯔꯅꯤ ꯑꯃꯅ ꯃꯨꯛ ꯄꯨꯔꯛꯀꯅꯤ
ꯄꯨꯔꯛꯄꯤꯅꯕ ꯌꯥꯝ ꯌꯥꯝꯃꯦꯕ
ꯏꯁ ꯃꯌꯥꯝ ꯑꯉꯥꯡꯗꯒ ꯍꯥꯏꯒ‍꯭ꯔꯕ ꯅꯣꯡꯉꯥꯜꯂ ꯆꯈꯥꯎ ꯑꯆꯧꯕ ꯑꯃ ꯄꯨꯔꯒ ꯂꯛꯀꯗꯣꯢꯅꯤ
ꯎꯝ ꯑꯉꯥꯡ ꯃꯌꯥꯝ ꯂꯩꯕꯅꯤꯅ ꯑꯃꯗ ꯑꯃꯨꯛ ꯑꯃꯗ ꯑꯃꯨꯛ ꯍꯥꯏꯕꯗ ꯅꯣꯏ ꯅꯨꯡꯇꯤꯒꯤ ꯆꯥꯕ ꯌꯥꯅꯤꯌꯦ
ꯅꯣꯏꯗꯩ ꯍꯩꯅꯧ ꯑꯝ ꯄꯣꯔ‌ꯣ ꯍꯥꯏꯔꯕꯗ ꯍꯌꯦꯡ ꯑꯃꯨꯛ ꯃꯌꯥꯝ ꯌꯥꯝꯃꯦ
ꯑꯗꯨꯅꯦ ꯍꯥꯏꯁꯦ ꯅꯨꯡꯕꯨ ꯅꯨꯡꯉꯥꯏꯔꯝꯅꯤ
ꯅꯨꯡꯉꯥꯏꯒ꯭ꯔꯖꯥꯅꯤꯍꯦ
ꯅꯨꯡꯉꯥꯏꯔꯝꯅꯤ
ꯅꯨꯡꯉꯥꯏ ꯅꯨꯡꯉꯥꯏ ꯍꯣꯏ ꯍꯣꯏ ꯊꯝꯃꯣ ꯊꯝꯃꯣ
ꯎꯝ